ꯍꯜꯂꯣ
ꯇꯥꯏ
ꯍꯜꯂꯣ ꯍꯜꯂꯣ ꯍꯜꯂꯣ
ꯍꯥꯎ ꯍꯜꯂꯣ
ꯅꯪ ꯍꯧꯅ ꯉꯥꯡꯉꯣꯅꯦ
ꯇꯥꯗ꯭ꯔꯣ
ꯇꯥꯏꯌꯦ
ꯅꯪ ꯂꯩꯈꯠ
ꯅꯪ ꯗꯗꯥ ꯆꯪꯉꯕ
ꯍꯥꯥ
ꯅꯣꯏ ꯅꯪ ꯅꯅꯥꯛꯇ ꯗꯗꯥ ꯂꯥꯛꯀꯅꯤ ꯀꯅꯥꯒ ꯆꯠ ꯂꯥꯛꯇꯣꯏ ꯖꯥꯔꯗꯤ ꯄꯨꯒꯤ ꯍꯥ
ꯀꯩ ꯀꯩꯗꯧꯕꯅꯣ
ꯖꯥꯔ ꯊꯤꯜꯂꯛꯀꯅꯤꯌꯦ ꯑꯦꯝ ꯌꯨꯗ ꯆꯠꯈꯤꯃꯦꯕꯀꯣ ꯂꯥꯛꯀꯅꯦꯕ ꯍꯥꯌꯦꯡꯁꯨ ꯑꯦꯝ ꯌꯨꯗ ꯆꯠꯈꯤꯕꯅꯦꯕ ꯑꯦꯝ ꯌꯨꯗ ꯆꯠꯈꯤꯕꯗꯣ ꯃꯥꯅ ꯉꯁꯤ ꯅꯪꯒꯤ ꯖꯥꯔꯗꯣ ꯄꯤꯕꯤꯔꯝꯃꯒꯦꯌꯦ ꯏꯁꯤꯡ ꯄꯨꯔꯛ ꯇꯣꯏ ꯑꯣꯏꯔꯝꯒꯅꯤ ꯗꯥꯗꯥꯅ ꯑꯩꯅ ꯒꯨꯠꯅꯥꯏꯠꯇꯨ ꯂꯩꯌꯨ ꯍꯥꯏꯒꯦ ꯇꯧꯅꯤ ꯎꯝ ꯅꯪ ꯒꯨꯠꯅꯥꯏꯠ ꯂꯩꯔꯕ꯭ꯔꯣ
ꯂꯩꯗꯦ ꯒꯨꯠꯅꯥꯏꯠ ꯅꯍꯟ
ꯑꯣ ꯀꯥꯡ ꯆꯤꯛ ꯍꯟꯒꯅꯨ ꯀꯣ ꯑꯗꯨ ꯑꯦꯝ ꯌꯨ ꯃꯅꯤꯡ ꯑꯣꯏꯕꯒꯤꯅꯦ ꯅꯥꯄꯤ ꯌꯥꯝ ꯍꯧꯕꯒꯤꯅꯦ ꯀꯥꯡ ꯆꯤꯛ ꯑꯝꯒꯅꯤ ꯅꯣꯏꯗꯨ ꯑꯥ ꯂꯨꯄꯥ ꯀꯌꯥꯅꯣ ꯄꯤꯕꯗꯣ ꯑꯗꯨ ꯃꯍꯤꯗꯣ ꯂꯤꯀꯨꯋꯤꯠꯇꯣ ꯑꯥ
ꯍꯥꯏꯔꯪꯒꯦꯗꯤ ꯉꯁꯥꯏꯅ
ꯀꯩꯒꯤ
ꯍꯌꯦꯡ ꯂꯥꯛꯄꯗ ꯀꯣ
ꯑꯥ
ꯑꯩ ꯕꯤ ꯄꯤ ꯑꯦꯁꯀꯤ ꯗ꯭ꯔꯦꯁꯇꯣ ꯄꯨꯔꯛ ꯑꯣ ꯗꯦꯠ ꯊ꯭ꯔꯤꯗ ꯑꯦꯛꯖꯥꯝ ꯇꯧꯅꯤ ꯍꯥꯏꯔꯛꯑꯦ
ꯀꯔꯤ ꯑꯦꯛꯖꯥꯝ
ꯑꯦꯟ ꯁꯤ ꯁꯤꯒꯤ ꯁꯨꯗꯝꯅꯤ
ꯏꯃꯥ ꯑꯉꯣꯒꯤ ꯐꯨꯔꯤꯠ ꯁꯨꯔꯕ ꯑꯕꯨꯉꯣꯒꯤ ꯀꯣꯂꯦꯖ ꯗ꯭ꯔꯦꯁ ꯄꯨꯔꯛ ꯑꯣ ꯌꯦ ꯍꯥꯌꯦꯡ ꯑꯗꯨꯗ ꯊꯝꯃꯦ
ꯑꯩꯒꯤ ꯕꯣꯛꯁꯇꯣ
ꯑꯥ
ꯑꯗꯨꯗ ꯌꯥꯍꯧꯕꯅꯦ
ꯑꯣ ꯌꯦꯡꯕꯤꯔꯒꯦ ꯍꯥꯌꯦꯡ ꯄꯨꯔꯛꯑꯒꯦ ꯑꯗꯨ ꯉꯁꯥꯏꯒꯤ ꯋꯥꯔꯤꯗꯣ ꯃꯈꯥ ꯂꯤꯕꯤꯔꯛꯀꯦꯕ
ꯑꯥ
ꯑꯩꯒꯤ ꯐꯨꯔꯤꯠ ꯕꯂꯨ ꯃꯆꯨ ꯑꯃ ꯌꯥꯎꯔꯝꯒꯅꯦꯕ ꯕꯤ ꯄꯤ ꯑꯦꯁꯀꯤ ꯑꯗꯨꯒꯤ ꯑꯩꯒꯤ ꯕꯣꯛꯁꯇꯣ ꯗ꯭ꯔꯦꯁ ꯃꯌꯥꯝ ꯌꯥꯎꯕꯗꯣ ꯑꯗꯨꯗ ꯑꯩꯒꯤ ꯇ꯭ꯔꯦꯛꯁ ꯁꯨꯠ ꯇꯨꯅꯦ ꯐꯨꯔꯤꯠꯇꯨꯅꯦ ꯌꯥꯎꯔꯝꯒꯅꯤ ꯑꯗꯨ ꯄꯤꯔꯛ ꯄꯨꯔꯛꯑꯣ ꯆꯦ
ꯈꯣꯡꯒꯥꯎꯗꯤ
ꯈꯣꯡꯒ꯭ꯔꯥꯎꯁꯨ ꯈꯣꯡꯒ꯭ꯔꯥꯎ ꯐꯨꯔꯤꯠꯇꯣ ꯁꯨꯠ ꯂꯩꯔꯦꯗꯅ
ꯑꯥ
ꯑꯗꯨꯒ ꯐꯨꯔꯤꯠꯇꯨꯒ
ꯑꯣ ꯄꯨꯔꯛꯒꯦ ꯄꯨꯔꯛꯀꯦ ꯑꯗꯨꯗꯤ
ꯄꯨꯔꯛꯑꯣ
ꯍꯌꯦꯡ ꯄꯨꯔꯛꯑꯒꯦ ꯌꯥꯔꯦ ꯗꯗꯥ ꯅꯪ ꯅꯪꯖꯥꯔ ꯍꯥꯏꯔꯝꯃꯤꯗꯅ
ꯑꯥ
ꯃꯥꯅ ꯏꯁꯤꯡ ꯍꯥꯟꯅ ꯄꯨꯔꯛꯑꯗꯣꯏ ꯑꯣꯏꯔꯝꯒꯅꯤ
ꯍꯣꯏ ꯌꯥꯔꯦ
ꯅꯪꯒꯤꯁꯦ ꯏꯁꯤꯡ ꯖꯥꯔ ꯂꯩꯔꯒ ꯊꯛꯄ꯭ꯔꯣ ꯀꯩꯅꯣ
ꯖꯥꯔ ꯂꯩꯔꯥ ꯊꯛꯇ‌ꯦ ꯊꯛꯇ꯭ꯔꯗꯤ ꯌꯥꯔꯣꯏꯕ ꯏꯁꯤꯡꯗꯣ ꯆꯥꯛ ꯊꯣꯡꯕ ꯈꯣꯠꯄꯗꯤ ꯂꯣꯏꯗꯨꯝ ꯐꯩꯌꯦꯕ ꯊꯛꯄꯗꯣ ꯈꯤꯇꯪ ꯅꯨꯡꯉꯥꯏꯇꯦꯕ ꯇꯣꯇꯤ ꯏꯁꯤꯡꯅꯦꯕ
ꯑꯣ ꯍꯣꯏ ꯍꯣꯏ ꯑꯗꯨꯗꯤ ꯄꯨꯖꯥꯔꯛꯑꯅꯤ ꯃꯥ ꯉꯁꯤ ꯈꯔ ꯆꯛꯈ꯭ꯔꯃꯤꯟꯅꯕꯀꯣ
ꯀꯩꯗꯧ ꯆꯠꯈ꯭ꯔꯤꯅꫭ ꯑꯗꯨꯗ
ꯀꯔꯤ ꯇꯧꯕꯅꯣ ꯈꯪꯗꯦꯅꯦ ꯑꯩꯉꯣꯟꯗꯅꯦ ꯊꯝꯖꯜꯍꯜꯂꯦꯕ ꯃꯥꯏ ꯄꯩꯁꯥꯁꯤꯕꯨꯗꯤ
ꯑꯥ
ꯑꯗꯨ ꯀꯩꯗꯧꯕ ꯆꯠꯈ꯭ꯔꯤꯅꫭ ꯈꯪꯗ‌ꯦ
ꯋꯥꯔꯤ ꯀꯔꯤ ꯋꯥꯔꯤ ꯂꯤꯔꯛꯑꫭꯏ
ꯑ ꯃꯥꯗꯣ
ꯑꯥ
ꯀꯩ ꯆꯠꯀꯦ ꯍꯥꯏꯌꯦ ꯍꯩꯔꯣꯛꯇ ꯂꯩꯕꯗꯣ
ꯑꯥ
ꯍꯩꯔꯣꯛꯇ ꯂꯩꯕꯗꯨꯗ ꯎꯝ ꯑꯗꯨꯒꯨꯝꯕ ꯌꯥꯎꯔꯨꯒꯦ ꯍꯥꯏ ꯃꯥꯅꯦꯕ ꯃꯃꯥꯗ ꯑꯛꯅꯤꯕꯤꯔꯗꯣ ꯑꯩꯈꯣꯏꯅ ꯀꯩꯅꯣ ꯇꯧꯔꯒꯦ ꯍꯥꯏꯌꯦ
ꯑꯥ
ꯑꯗꯨꯝ ꯃꯤꯅ ꯍꯥꯏꯔꯛꯄꯗꯗꯤ ꯑꯛꯅꯤꯕꯤꯔꯗꯨꯗꯤ ꯆꯍꯤ ꯃꯔꯤ ꯈꯛꯇꯅꯦꯌꯦ ꯑꯗꯨ ꯇꯧꯗꯣꯏ ꯁꯔꯨꯛꯄꯨꯗꯤ ꯎꯝ ꯑꯗꯨ ꯇꯧꯗꯣꯏ ꯁꯔꯨꯛꯇꯤ ꯑꯩ ꯄꯨꯁꯟꯕꯤꯒꯦ ꯅꯪ ꯕꯦꯟꯒꯤꯁꯦ ꯁꯤꯗ ꯄꯨꯁꯤꯟꯕꯤꯒꯦ ꯕꯦꯟ ꯈꯣꯡꯕꯗꯣ ꯍꯥꯟꯅ ꯐꯖꯅ ꯍꯩꯔꯣ ꯗꯗꯥꯍꯣꯏꯅ ꯅꯍꯋꯥꯏ ꯑꯃ ꯂꯩꯔꯒ ꯇꯧꯈꯤꯕꯗꯣ ꯈꯪꯍꯧꯕ꯭ꯔꯥ ꯆꯤꯡꯁꯥꯕꯣꯟꯒꯤ ꯂꯩꯔ ꯇꯧꯒꯤ ꯑꯗꯨꯅ ꯑꯗꯨꯃꯥꯏꯅ ꯇꯧꯁꯦ ꯍꯥꯏ ꯃꯥꯥꯟꯅꯦ ꯑꯗꫭ ꯃꯣꯏ ꯀꯔꯤꯒꯤꯗꯤ ꯂꯩꯔꯨꯔꯦꯌ‌ꯦ
ꯂꯥꯏ
ꯃꯥ ꯃꯁꯨꯨꯗꯣ ꯃꯁꯨ ꯅꯨꯄꯥ ꯑꯃ ꯂꯩꯕꯗꯣ ꯕꫭꯏꯅꯥꯎ
ꯏꯕꫭ ꯌꯥꯏꯃꯥ
ꯏꯕꫭ ꯌꯥꯏꯃꯥ ꯅꯠꯇꯦꯍꯦ ꯀꯩꯗꯣ ꯈꯪꯉꯕ
ꯃꯦꯔꯥꯒꯤ ꯃꯁꯨ ꯃꯦꯔꯥꯒꯤ
ꯑꯥ ꯑꯥ ꯑꯥ ꯎꯝ ꯃꯥꯒꯤꯗꯤ ꯂꯩꯔꯨꯔꯤꯉꯦ
ꯑꯥ
ꯊꯥꯔꯇꯤ ꯐꯥꯏꯚ ꯄꯤꯗꯅ
ꯑꯥ ꯑꯍꯥꯟꯕꯗ
ꯑꯍꯟꯕꯗꯥ ꯂꯩꯔꯨꯔꯦꯌꯦ ꯑꯗꯨꯒꯤ ꯍꯧꯖꯤꯛ ꯅꯨꯄꯥꯗꯨꯅ ꯍꯥꯏꯌꯦ ꯃꯥꯅ ꯃꯤ ꯃꯌꯥꯝ ꯄꯨꯁꯤꯟꯕꯤꯌꯦ ꯃꯤ ꯃꯌꯥꯝ ꯄꯨꯁꯟꯕꯤꯈ꯭ꯔꯦ ꯑꯗꯨꯅ ꯃꯣꯏꯒꯤ ꯁꯤꯖꯤꯟꯅꯔꯝꯕ ꯂꯩꯕ꯭ꯔꯥ ꯈꯣꯠꯄ꯭ꯔꯥ ꯒꯌꯥ ꯂꯩꯔꯗꯤ ꯑꯗꯨꯅ ꯇꯝꯃꯒ ꯌꯥꯅꯤ ꯍꯥꯏ ꯍꯥꯏꯔꯛꯄꯗꯨꯗ ꯃꯃꯥꯅ ꯆꯠꯂꯣ ꯍꯥꯏ ꯃꯥꯅꯦ
ꯑꯣ
ꯃꯥꯅꯖꯗꯣ ꯑꯗꯨ ꯃꯣꯏ ꯃꯥꯏ ꯃꯅꯥꯛꯇ ꯑꯣꯏꯔꯁꯨ ꯌꯥꯏ ꯂꯥꯛꯄ ꯌꯥꯏ ꯅꯠꯇ꯭ꯔꯒꯅ ꯁꯤꯗ ꯇꯝꯅꯕ ꯃꯤꯗꯣ ꯑꯗꯨ
ꯎꯝ
ꯑꯗꯨꯗ ꯇꯝꯍꯜꯂꯨ ꯌꯥꯏ ꯑꯗꯣ ꯁꯗꯐꯤꯀꯦꯠ ꯀꯩꯀꯥ ꯆꯪꯉꯌꯦ ꯑꯗꯨꯒꯤ ꯑꯗꯨꯅ ꯀꯛꯆꯤꯡꯗꯅꯦ ꯃ꯭ꯌꯨꯖꯤꯛ ꯀꯣꯂꯦꯖ ꯑꯃ ꯂꯩꯅꯩ ꯃ꯭ꯌꯨꯖꯤꯛ ꯀꯣꯂꯦꯖꯇꯨꯗ ꯆꯠꯂꯒ ꯑꯥ ꯑꯦꯠꯃꯤꯁꯟꯁꯦ ꯇꯧꯁꯜꯂꯨꯔꯦꯗꯅ ꯑꯦꯠꯃꯤꯁꯟꯁꯦ ꯇꯧ ꯆꯜꯂꯨꯔꯒ ꯍꯌꯦꯡꯋꯥꯏ ꯁꯥꯔꯇꯤꯐꯤꯀꯦꯠ ꯄꯤꯔꯛꯇꯣꯏꯅꯦꯕ
ꯑ
ꯁꯥꯔꯇꯤꯐꯤꯀꯦꯠ ꯄꯤꯔꯛꯑꯒ ꯑꯗꯨꯒꯤ ꯁꯥꯔꯇꯤꯐꯤꯀꯦꯠꯇꯨꯅ ꯆꯪꯕ ꯌꯥꯏ ꯍꯥꯏꯕ ꯀ꯭ꯂꯥꯁꯄꯨꯗꯤꯃ ꯑꯗꯨꯝ ꯈꯔ ꯈꯔ ꯀꯥꯕ ꯃꯥꯜꯂꯦꯕ ꯀ꯭ꯂꯥꯁꯁꯦ ꯈꯔ ꯈꯔ ꯌꯥꯎꯔꯒ ꯑꯗꯨꯒ ꯁꯥꯔꯇꯤꯐꯤꯀꯦꯠꯇꯨꯅ ꯍꯌꯦꯡ ꯆꯠ ꯆꯪꯕ ꯌꯥꯅꯤ ꯍꯥꯟꯅ ꯕꯦꯟꯁꯤꯗꯤ ꯍꯥꯟꯅ ꯈꯣꯡꯕ ꯍꯩꯒꯗꯕ ꯈꯣꯡꯕ ꯍꯩꯇꯕ ꯌꯥꯗꯦꯕ
ꯑꯣ
ꯕꯤꯜꯗꯦ ꯑꯗꯨꯅ ꯍꯟ ꯇꯝꯃꯒ ꯍꯩꯕꯨ ꯍꯩꯔꯗꯤ ꯌꯥꯔꯦ ꯍꯩꯕ ꯍꯩꯔꯗꯤ ꯑꯗꯨꯝ ꯃꯣꯏ ꯍꯌꯦꯡ ꯃꯌꯥꯝ ꯃꯃꯥꯡꯗ ꯄꯨꯊꯣꯛꯑꯒ ꯃꯣꯏꯅ ꯁꯤ ꯏꯁꯩꯁꯤ ꯁꯛꯎ ꯅꯪꯅ ꯍꯩꯖꯕꯤ ꯑꯃ ꯁꯛꯂꯛꯎ ꯍꯥꯏꯔꯖꯨ ꯍꯤꯟꯗꯤꯒꯤ ꯏꯁꯩꯅꯤ ꯈꯪꯗꯦ ꯁꯥꯔꯦꯒꯃꯥꯗꯣ ꯁꯥꯔꯦꯒ ꯃꯥꯥꯕꯨꯗꯤ ꯍꯥꯟꯅ ꯁꯛꯍꯜꯂꯦ ꯍꯥꯏꯕꯅꯦ ꯃꯣꯏꯁꯦ
ꯑꯩꯈꯣꯏꯗꯥꯏꯗ ꯇꯝꯃꯤꯗꯨꯗꯤ
ꯑꯗꯨꯒꯤ ꯅꯨꯄꯥ ꯃꯆꯥꯗꯨ ꯗꯗꯥꯅꯦ ꯇꯧꯏ ꯑꯃ ꯑꯣꯏꯕ꯭ꯔꯥ ꯑꯣꯏꯗꯕ ꯇꯝꯖꯤꯜꯂꯒ ꯌꯥꯅꯕ ꯈꯣꯠꯅꯕ ꯇꯧꯗꯦ꯫ ꯈꯟꯗꯦ ꯑꯩꯈꯣꯏꯗꯥꯒꯤꯗꯣ ꯀꯥꯏꯆꯥꯈ꯭ꯔꯒꯦ ꯑꯗꯨꯏ ꯍꯦꯛ ꯁꯥꯕꯣꯟꯗꯣ
ꯌꯣꯟꯒꯔꯥ ꯗꯨꯗꯤ
ꯀꯥꯅꯥꯗ
ꯀꯅꯥꯅꯣꯝ ꯂꯩꯒꯔꯦ ꯍꯥꯏꯗꯥꯏꯅꯦ ꯑꯗꯨꯕꯣ ꯀꯅꯥꯅꯣꯝ ꯂꯩꯒ꯭ꯔꯦ ꯍꯥꯏꯝꯅꯤ ꯅꯍꯥꯟ ꯅꯣꯡꯃ ꯈꯪꯗꯦ ꯃꯉꯣꯟꯗ ꯍꯪꯉꯨ ꯏꯃꯥꯗ ꯍꯪꯉꯨ ꯏꯃꯥ
ꯑꯣ ꯑꯗꯨꯅꯤ ꯑꯗꯣ ꯑꯩꯈꯣꯏꯒꯤ ꯑꯃꯟꯕꯗ ꯇꯝꯕꯁꯦ ꯍꯌꯦꯡꯋꯥꯏ ꯃꯣꯏ ꯑꯥꯗ ꯇꯦꯁ ꯇꯧꯕꯒꯤ ꯄꯤꯔꯛꯄꯗꯤꯅꯦ ꯑꯍꯟꯕ ꯄꯤꯔꯛꯑꯌꯦ ꯑꯍꯟꯕꯗ ꯈꯣꯡꯕꯗꯤ ꯌꯥꯝ ꯅꯨꯡꯉꯥꯏꯑꯌꯦ ꯑꯗꯨꯝ ꯑꯍꯟꯕꯅꯤꯅ ꯗꯣꯔꯔ ꯆꯠꯂꯦꯗꯅ
ꯑ ꯑ
ꯑꯗꯨꯏꯋꯥꯔꯤꯅꯤꯗ ꯅꯪꯒ ꯌꯦꯛꯁꯟꯒꯁꯦ ꯑꯦꯀꯥꯗꯃꯤꯛꯇ ꯀꯅꯥꯅꯍꯜꯂꯤ
ꯑꯩꯅ
ꯃꯥ ꯀꯌꯥ ꯄꯥꯟꯒꯦ
ꯃꯥꯗꯤ ꯑꯩꯈꯣꯏꯗ ꯕꯦꯁ ꯑꯃ ꯇꯥꯏꯗꯨꯗꯤ
ꯑꯗꯨ ꯑꯣꯏꯁꯨ ꯑꯦꯀꯥꯗꯃꯤꯛꯇ ꯏꯔꯝꯃꯗꯤ ꯃꯥꯗꯤ ꯑꯩ ꯇꯔꯣ ꯀꯥꯏꯗꯅꯣ
ꯅꯥꯟ
ꯑ ꯅꯪꯅ ꯁꯥꯕꯤ
ꯑꯥ
ꯑꯗꯨ ꯀꯔꯤꯝꯇ ꯄꯥꯟꯗ꯭ꯔꯕꯅꯣ ꯑꯩ ꯃꯤ ꯂꯣꯏ ꯑꯩ ꯄꯥꯟꯅꯔꯝꯒꯅꯤ
ꯑꯩꯠꯇ ꯑꯩꯠꯀ ꯁꯚꯦꯟꯒꯗ ꯂꯣꯏ ꯄꯥꯟꯅꯕ ꯑꯩꯈꯣꯏꯒꯤ
ꯑꯁ ꯑꯩꯠꯇꯣ ꯄꯥꯟꯒꯗꯃꯤꯅꯦ
ꯃꯥꯅꯤ
ꯅꯪꯒꯤꯗꯤ ꯑꯝꯗ ꯆꯍꯤꯒꯁꯦ ꯍꯨꯔꯥꯟꯗ꯭ꯔꯦ ꯑꯗꯨꯗꯤ
ꯍꯨꯔꯥꯟꯗ꯭ꯔꯦ ꯆꯞ ꯆꯥꯟꯅꯅꯤ ꯑꯗꯨꯝ ꯄꯥꯡꯈ꯭ꯔꯁꯤ
ꯑꯩꯈꯣꯏꯗꯤ ꯆꯍꯤ ꯍꯨꯔꯥꯜꯂꯤꯅꯤ ꯆꯍꯤ ꯑꯅꯤꯕꯨ ꯍꯨꯔꯥꯜꯂꯝꯒꯅꯤ
ꯈꯪꯗꯦ ꯃꯣꯏ ꯃꯣꯏ ꯊꯣꯛꯄꯅꯤ ꯑꯩ ꯉꯝꯅꯕ ꯑꯃꯗꯤ ꯊꯣꯡꯅꯕ
ꯑꯗꯨꯅꯤ ꯅꯨꯄꯥ ꯃꯆꯥꯁꯤ ꯉꯝꯅꯕ ꯑꯃ ꯍꯣꯠꯟꯅꯒꯗꯝ ꯂꯥꯢꯔꯤꯛ ꯄꯥꯎ ꯐꯣꯟꯗ ꯒꯦꯝ ꯁꯥꯟꯅꯔꯒ ꯂꯩꯒꯅꯨ
ꯁꯥꯟꯅꯁꯤ ꯁꯥꯟꯅ ꯃꯣꯏꯅ ꯑꯦꯛꯖꯥꯝꯗꯣ ꯈꯤꯇꯪ ꯉꯟꯅ ꯍꯥꯏꯔꯛꯀꯦꯗꯦ
ꯀꯔꯤ ꯑꯦꯛꯖꯥꯝꯅꯣ ꯍꯥꯏꯁꯦ
ꯑꯦꯟ ꯁꯤ ꯁꯤꯒꯤ ꯗꯦꯠ ꯊ꯭ꯔꯤꯗ ꯑꯥ
ꯀꯩ ꯀꯩ ꯇꯧꯗꯣꯏꯕ
ꯈꯪꯗꯦ ꯀꯩꯀꯩ ꯇꯧꯗꯣꯏꯅꯣ
ꯈꯪꯗꯦꯌꯦ
ꯎꯝ ꯑꯩ ꯇ꯭ꯔꯤꯁꯥꯠꯇꯨ ꯈꯛ ꯄꯨꯔꯛꯀꯦꯁꯦ ꯌꯥꯏ ꯑꯗ ꯗ꯭ꯔꯦꯁꯇꯨꯗꯤ ꯁꯦꯠꯇ꯭ꯔꯁꯨ ꯌꯥꯢ
ꯗ꯭ꯔꯦꯁꯇꯣ ꯊꯝꯖꯤꯜꯂꯨ ꯀꯩꯅꯣ ꯑꯗꯨꯗ ꯑꯗꯨꯝ ꯐꯠꯄ ꯇꯥꯔꯛꯄꯗ ꯅꯪ ꯌꯨꯝꯗ ꯒꯥꯔꯤ ꯒꯥꯔꯤ ꯑꯃ ꯂꯩꯕꯁꯨ ꯅꯠꯇꯦ
ꯍꯣꯏ ꯐꯨꯔꯤꯠ ꯇꯨꯗꯤ ꯇ꯭ꯔꯤꯁꯥꯠꯇꯨ ꯇ꯭ꯔꯤꯁꯥꯠ ꯑꯩꯒꯤ ꯀꯂꯔ ꯄꯥꯟꯕ ꯌꯥꯔ ꯂꯩ ꯂꯩ ꯁꯨ ꯍꯧꯗꯕꯤ ꯌꯥꯝ ꯀꯟ ꯃꯣꯠꯂꯝ ꯔꯣꯢ ꯑꯃꯨꯔꯛꯇꯩ ꯍꯦꯟꯅ ꯂꯤꯠꯅꯒꯤꯗꯥꯝꯅꯤ
ꯀꯔꯤꯅꯣꯕ ꯇꯧꯔꯨꯗꯣꯏ ꯑꯦꯛꯖꯥꯝꯁꯦ
ꯈꯪꯗꯦ ꯁꯦ ꯄꯨꯡ ꯇꯔꯨꯛ ꯃꯈꯥꯏ ꯅꯪꯅꯕ ꯆꯠꯇꯣꯢꯅꯦ ꯑꯥ
ꯑꯗꯨꯗꯤ ꯅꯪ ꯀꯣꯆꯤꯡꯗꯤ ꯌꯥꯎꯔꯔꯣꯏꯅꯦ
ꯌꯥꯎꯔꯔꯣꯢ ꯗꯦꯠ ꯊ꯭ꯔꯤ ꯀꯩ ꯅꯨꯃꯤꯠꯀ ꯇꯥꯖꯠꯅꯣ
ꯅꯪ ꯉꯔꯥꯡ ꯌꯥꯍꯧꯗꯕꯗꯨꯗꯤ ꯌꯦꯡꯉꯕ ꯄꯤꯗꯤꯑꯣ
ꯌꯦꯡꯉꯤ
ꯌꯦꯡꯉꯦ
ꯎꯝ
ꯒ꯭ꯌꯥꯟ ꯇꯥꯗ꯭ꯔꯗꯤ ꯏꯕꯨꯡꯉꯣ ꯀꯣ ꯑꯣꯖꯥ ꯅꯥꯞꯁꯟꯕꯁꯦ ꯌꯥꯝ ꯀꯟꯒꯗꯕ
ꯍꯣꯏ
ꯑꯣꯖꯥ ꯅꯞꯁꯤꯟꯕ ꯀꯜꯂꯤꯉꯩꯅꯦ ꯅꯪ ꯑꯗꯨꯝ ꯃꯥꯏ ꯄꯥꯛꯑꯦ ꯈꯪꯗꯕꯖꯦ ꯍꯪꯅꯕ ꯍꯣꯠꯅꯒꯗꯕ ꯃꯦꯠꯁ ꯑꯪꯀꯥ ꯌꯥꯝ ꯍꯣꯠꯀꯗꯕ ꯏꯪꯂꯤꯁꯀꯤ ꯍꯥꯏꯔꯛꯄꯅꯦ ꯇꯦꯛꯁꯕꯨꯛꯇ ꯊꯥꯗꯣꯏꯅꯦꯕ ꯍꯥꯟꯅꯅꯦ ꯎꯝ ꯑꯦꯛꯖꯥꯝ ꯊꯥꯕꯒꯤꯅꯦ ꯐ꯭ꯔꯤꯗ ꯃꯌꯥꯝ ꯂꯩ ꯍꯥꯏꯕꯅꯦꯕ
ꯍꯪꯉꯧꯅꯦ ꯏꯪꯂꯤꯁꯁꯦ
ꯏꯪꯂꯤꯁꯇꯣ ꯔꯥꯅꯤ ꯃꯦꯝ ꯑꯅꯥ ꯑꯃ ꯂꯩ ꯑꯌꯦ ꯀꯩꯅꯣꯗ ꯑ ꯌꯨꯇꯨꯞꯇꯥ ꯊꯤꯌꯣ ꯍꯣꯔꯦꯟ ꯔꯥꯅꯤ ꯃꯦꯝ ꯍꯥꯏꯕ ꯑꯃ ꯒ ꯑꯃꯅ ꯅꯤꯇꯨ ꯃꯦꯝ ꯍꯥꯏꯕ꯭ꯔꯥ ꯑꯃꯒ ꯂꯩꯌꯦ
ꯑꯣ ꯌꯦꯡꯉꯒꯦ ꯍꯣꯔꯦꯟ
ꯍꯣꯔꯦꯟ ꯌꯦꯡꯉꯣ ꯑꯗꯨꯗ ꯅꯪ ꯍꯤꯟꯗꯤ ꯍꯤꯟꯗꯤ ꯈꯪꯉꯣꯏꯅꯦ ꯍꯤꯟꯗꯤꯗꯣ ꯑꯗꯨ ꯃꯣꯏꯅ ꯍꯥꯏꯗꯣ ꯌꯦꯡꯉꯣ ꯌꯦꯡꯖꯟꯕꯇꯥ ꯀꯜꯂꯣꯕ ꯑꯗꯨꯝ ꯈꯪꯉꯛꯇꯣꯏꯅꯦꯕ ꯈꯪꯕ꯭ꯔꯥ ꯑꯗꯨꯒ ꯌꯦꯡꯉꯣ ꯑꯗꯨ ꯇꯦꯁ ꯊꯥꯕꯗꯣ ꯃꯦꯁꯀꯖꯤꯗꯤ ꯃꯤꯠꯅ ꯌꯦꯡꯕꯗ ꯍꯩꯒꯗꯕꯅꯤꯍꯦ
ꯃꯦꯁꯁꯦ
ꯎꯝ ꯃꯦꯁꯁꯦ ꯃꯤꯠꯅ ꯌꯦꯡꯕꯗꯒ ꯑꯟꯁꯔꯖꯦ ꯄꯨꯊꯣꯛꯄ ꯉꯝꯕꯤꯒ ꯍꯣꯠꯅ ꯇꯧꯒꯗꯕꯅꯦ
ꯍꯣꯏ
ꯍꯣꯏ ꯅꯪ ꯑꯃꯨꯛ ꯇꯧꯔꯛꯀꯦꯖꯨ ꯇꯧꯔꯛꯑꯣ ꯅꯪꯒꯤ ꯀꯌꯥ ꯂꯩꯔꯤꯒꯦ ꯀꯣꯜꯒꯤ
ꯃꯉꯥꯃꯨꯛ ꯇꯔꯥꯃꯨꯛ ꯂꯥꯛꯑꯦ
ꯑꯝꯍꯥ ꯑꯅꯧꯕ ꯑꯃꯨꯛ
ꯑꯥ
ꯑꯅꯧꯕ ꯉꯁꯤ ꯂꯣꯏꯔꯦ ꯈꯪꯉꯕ꯭ꯔꯥ ꯃꯤꯒꯩꯖꯦ ꯈꯪꯕ꯭ꯔꯥ ꯉꯁꯤ ꯁꯤ ꯇꯥꯒꯤꯝ ꯗꯩꯀꯣ ꯏꯃꯩ ꯑꯃꯃꯨꯛ ꯇꯧꯋꯤ ꯏꯅꯝꯃꯥ ꯅꯥꯎꯕꯤꯒꯖꯦ ꯄꯦꯅꯥꯎꯒꯖꯦ ꯑꯗꯒꯤꯗꯤ ꯑꯩꯈꯣꯏ ꯏꯆꯤꯟ ꯅꯥꯎꯆꯥꯒꯖꯦ ꯂꯣꯏꯔꯦ
ꯎꯝ
ꯃꯣꯏ ꯄꯨꯡꯇꯧꯇꯥ ꯇꯧꯕꯤꯅꯤ ꯑꯩꯕꯧꯇ ꯑꯩꯕꯧꯇ ꯉꯁꯤꯒꯤ ꯃꯉꯥ ꯁꯨꯖꯜꯂꯦ
ꯀꯣꯜ
ꯍꯣꯏ ꯎꯝ ꯊꯝꯃꯒꯦ
ꯊꯝꯃꯣ ꯊꯝꯃꯣ